ꯑꯥ ꯇꯕꯔꯣ꯫
ꯇꯥꯔꯦ
ꯎꯝ
ꯂꯩꯗꯧꯔꯤ ꯅꯣ
ꯆꯥꯛ ꯆꯥꯕ ꯂꯣꯏꯔꯒ ꯑꯁ ꯑꯩꯒꯤ ꯃꯥꯏꯗꯣ ꯀꯔꯤꯔ ꯁꯒꯣꯜ ꯑꯍꯨꯝ ꯃꯔꯤ ꯇꯥꯛꯈ꯭ꯔꯁꯨ ꯊꯣꯛꯇꯦꯅꯦ
ꯁꯨꯃꯥꯏꯅ ꯇꯥꯎꯕꯅꯤ ꯃꯣꯏꯗꯤ ꯌꯥꯝ ꯍꯦꯚꯤ ꯇꯧꯕꯒꯤꯀꯣ
ꯑꯩꯗꯤ ꯂꯣꯏ ꯊꯣꯛꯈ꯭ꯔꯕ꯭ꯔꯅ ꯑꯃꯨꯛ ꯊꯤꯕ ꯇꯣꯛꯈ꯭ꯔꯦꯕ ꯐꯖꯅ ꯊꯣꯛꯇꯕꯒꯤ ꯑꯣꯏꯔꯝꯅꯤ ꯍꯧꯖꯤꯛꯐꯥꯎ ꯀꯔꯤꯔꯥ ꯑꯁꯤ ꯗꯩꯁꯤ ꯑꯥ ꯑꯥ ꯀꯔꯤꯒꯤ ꯃꯍꯤꯔꯥ ꯑꯗꯨꯝ ꯐꯖꯅ ꯊꯣꯛꯄꯒꯤ ꯑꯗꯨꯝ ꯄꯥꯏꯌꯦꯅ
ꯍꯣꯏ
ꯑꯩꯈꯣꯏꯗꯤ ꯑꯗꯨꯒꯨꯝꯕꯗꯤ ꯂꯩꯇꯕꯅꯤꯅ
ꯍꯣꯢ ꯁꯤꯕꯁꯟꯒꯤ ꯁꯤꯒꯥꯎ
ꯆꯥꯛ ꯆꯥꯕ ꯂꯣꯏꯔꯒ ꯍꯧꯖꯤꯛꯇꯤ ꯐꯝꯃꯒ ꯂꯩ ꯑꯩꯗꯣ ꯑꯅꯤꯗꯤ ꯇꯧꯅꯤꯡꯕ ꯂꯣꯏꯍꯟꯅꯤꯡꯕ ꯑꯗꯨꯒꯤ
ꯑꯥ ꯑꯣ ꯑꯗꯨꯗꯤ ꯂꯣꯏꯁꯜꯂꯣ ꯑꯗꯨꯗꯤ
ꯎꯝ ꯑꯗꯨꯒꯤꯅꯦ ꯍꯌꯦꯡꯅ ꯂꯣꯏꯕ ꯌꯥꯏꯌꯦꯅ ꯑꯩꯈꯣꯏ ꯐꯖꯥꯅ ꯌꯨꯝ ꯂꯩꯗꯕꯒꯤꯅꯤꯗ
ꯍꯣꯏ
ꯅꯠꯇ꯭ꯔꯗꯤ ꯂꯣꯏꯗꯤ ꯂꯣꯏꯔꯝꯒꯅꯤ ꯍꯌꯦꯡꯂ
ꯀꯨꯀ꯭ꯥꯔꯒꯤ ꯅꯨꯄꯥꯗꯣ
ꯎꯝ
ꯑꯗꯨ ꯅꯪꯒꯤ ꯐꯣꯇꯣ ꯊꯥꯔꯛꯑꯦꯅꯦ
ꯀꯅꯥ ꯀꯨꯀꯥ꯭ꯔꯒꯤ ꯅꯨꯄꯥ ꯅꯨꯄꯥ
ꯉꯁꯥꯏ ꯋꯥꯔꯤ ꯁꯥꯟꯅꯕꯗꯣ ꯋꯥꯔꯤ ꯁꯅꯥꯕ ꯅꯨꯄꯥ
ꯑꯣ ꯑꯣ ꯑꯣ ꯑꯣ
ꯃꯥꯗꯤ ꯀꯥꯏꯗꯒꯤ ꯐꯪꯉ꯭ꯔꯣ
ꯈꯪꯗꯦ ꯑꯣ ꯗꯥꯢꯅꯒꯤ ꯑꯣꯏꯔꯝꯒꯅꯤ
ꯑꯣ ꯅꯠꯇ꯭ꯔꯗꯤ ꯄꯣꯂꯦꯡꯇꯥꯟꯒꯤ ꯏꯁꯇꯦꯠꯇꯥꯁ ꯗꯁꯨ
ꯊꯝꯕ꯭ꯔꯅꯦ ꯃꯥꯒꯤ ꯃꯥꯅ ꯊꯥꯔꯛꯄ ꯃꯤꯁꯦꯁꯨ ꯌꯦꯡꯉꯨꯀꯣ ꯑꯩ ꯅꯉꯣꯟꯗ ꯊꯥꯔꯛꯀꯦꯀꯣ ꯑꯩ ꯌꯥꯝ ꯅꯣꯛꯅꯤꯡꯉꯦ ꯅꯪꯕꯨꯗꯤ ꯏꯌꯥꯝꯕ ꯃꯥꯁꯦ ꯀꯔꯤ ꯍꯥꯏꯁꯤꯔ ꯐꯥꯒꯤꯅꯦ ꯌꯥꯝ ꯃꯥꯜꯂꯦ
ꯃꯥꯁꯦ ꯑꯩꯉꯣꯟꯗ ꯐꯥꯒꯤ ꯌꯥꯝ ꯇꯥꯈ꯭ꯔꯦ ꯃꯦꯁꯦꯁ ꯄꯥꯎ ꯔꯤꯄ꯭ꯂꯥꯏ ꯄꯤꯔꯦ ꯑꯩ ꯃꯥꯒꯤ ꯋꯥꯍꯨꯝꯅ ꯇꯧꯈ꯭ꯔꯒꯦ
ꯐꯥꯒꯤꯒ ꯇꯧꯔꯒ ꯇꯧꯔꯒ ꯂꯩꯑꯦ ꯃꯥꯁꯦ
ꯑꯩꯈꯣꯏꯗꯤ ꯃꯤꯅꯦꯅ ꯈꯟꯕꯖꯥꯠ ꯅꯠꯇꯦꯗ ꯑꯩꯈꯣꯏꯅ ꯀ꯭ꯔꯤ ꯍꯥꯏꯁꯤꯔ ꯐꯖꯅ ꯄꯨꯟꯈ꯭ꯔꯕꯒꯤꯀꯣ
ꯎ ꯏꯒꯥꯢꯕꯁꯨ ꯈꯪꯗꯕ ꯃꯥꯜꯂꯦ ꯑꯩꯈꯣꯏꯗꯗꯤ ꯁꯦꯁ ꯑꯩꯉꯣꯟꯗꯁꯨ ꯇꯧꯔꯛꯑꯦ
ꯑꯩꯉꯣꯟꯗ ꯍꯥꯏ ꯍꯥꯏꯔꯛꯑꯦ
ꯎꯝ
ꯎ ꯑꯩꯒꯤ ꯁꯥꯛꯇꯨꯗꯤꯀꯣ ꯀꯔꯤ ꯍꯥꯢꯁꯤ ꯃꯥꯅ ꯑꯗꯨꯨꯝ ꯋꯥꯗꯣ ꯐꯥꯒꯤ ꯐꯥꯒꯤ ꯇꯧꯋꯤ ꯑꯩꯁꯨ ꯑꯗꯨꯝ ꯐꯥꯒꯤ ꯇꯧꯍꯟꯕ ꯃꯉꯣꯟꯗ ꯑꯗꯨꯒ ꯃꯥꯅ ꯑꯩ ꯁꯥꯛꯇꯗꯤ ꯁꯨꯃꯥꯏꯅ ꯉꯥꯡꯒꯅꯤ ꯍꯥꯏ ꯊꯥꯖꯗꯦ ꯍꯥꯏꯕꯩ ꯑꯗꯨꯒ ꯑꯩ ꯁꯛꯇꯤ ꯀꯃꯥꯏ ꯀꯩ ꯀꯥꯏꯗ ꯎꯕ꯭ꯔꯅ ꯅꯪ ꯅꯍꯥꯟ ꯏꯁꯇꯦꯇꯥꯁ ꯊꯝꯕꯗꯣ ꯑꯗꯨ ꯑꯗꯨꯏꯅꯦ ꯍꯥꯏꯌꯦ ꯑꯗꯨꯒ ꯇꯣꯡꯉꯥꯜꯂꯦ ꯑꯗꯨꯗꯤ ꯑꯩ ꯅꯠꯇꯦ ꯑꯩꯗꯤ ꯇꯣꯉꯥꯜꯂꯦꯅ ꯍꯥꯏꯔꯒ ꯑꯩꯉꯣꯟꯗꯁꯨ ꯊꯥꯔꯛꯄ꯭ꯔꯥ
ꯍꯨꯝꯕ ꯇꯣꯛꯈ꯭ꯔꯒꯦ ꯑꯗꯨ ꯅꯨꯄꯥꯕꯨ ꯅꯨꯡꯁꯤꯔꯦ ꯑꯗꯨꯒꯨꯝꯕ ꯃꯤꯁꯤꯡꯁꯦ
ꯃꯁꯤ ꯃꯤ ꯌꯥꯝ ꯐꯥꯕ꯭ꯔꯣ
ꯇꯤꯟꯅꯕꯗꯤ ꯑꯗꯨꯝ ꯅꯨꯡꯉꯥꯏꯌꯦ ꯍꯣꯏ
ꯑꯥ
ꯑꯁ ꯂꯥꯁ ꯏꯌꯥꯔꯗꯤ ꯏꯟꯁꯥꯡ ꯅꯨꯄꯤꯁꯨ ꯌꯥꯝ ꯄꯤꯌꯦ ꯑꯩꯉꯣꯟꯗ
ꯑꯣ ꯑꯣ
ꯆꯥꯛꯒꯨꯝꯕ ꯑꯩ ꯎꯝ ꯆꯥꯛ ꯆꯥꯛ ꯆꯥꯕ ꯂꯥꯛꯑꯣꯅꯁꯨ ꯑꯗꯨꯝ ꯀꯥꯎꯕꯅꯦ ꯂꯥꯁ ꯏꯌꯥꯔꯗꯨꯗꯤ ꯑꯩꯁꯨ ꯏꯊꯥꯟꯗ ꯂꯩꯕꯅꯤꯅ ꯆꯥꯛ ꯏꯟꯁꯥꯡ ꯎꯝ ꯇꯤꯅꯕꯗꯤ ꯑꯗꯨꯝ ꯅꯨꯡꯉꯥꯏꯌꯦ
ꯔꯦꯁ ꯃꯅꯨꯡ ꯑꯗꯨꯝ ꯏꯆꯝ ꯆꯝꯕꯗꯣ
ꯑꯥ
ꯃꯥꯁꯨ ꯑꯩꯈꯣꯏꯒꯤ ꯈꯨꯟꯒꯤ ꯃꯤꯁꯤꯡꯗꯣ ꯌꯥꯝ ꯇꯤꯅꯥꯏ ꯍꯥꯏꯌꯦ
ꯍꯣꯏ ꯇꯤꯟꯅꯕꯅꯦ ꯑꯁꯤ ꯏꯟꯖꯥ ꯅꯪꯈꯣꯏꯁꯨ ꯇꯤꯅꯥꯌꯦ ꯏꯕꯨꯡ ꯁꯨꯋꯥꯡꯅꯅꯨꯡꯈꯣꯏ ꯅꯨꯡꯁꯨꯨꯏ ꯈꯣꯏ ꯖꯤꯁꯂ ꯈꯣꯏ ꯍꯥꯟꯅ ꯇꯤꯟꯅꯌꯦ ꯑꯗꯣ ꯑꯃꯨꯛ ꯃꯦꯖꯦꯠꯂꯣꯡꯅꯦ ꯑꯗꯨꯝ ꯇꯤꯟꯅꯌꯦꯕ
ꯃꯅꯥ ꯍꯥꯏꯌꯦ ꯇꯤꯟꯅꯕ ꯅꯨꯡꯉꯥꯏꯇ꯭ꯔꯗꯤ ꯇꯤꯟꯅꯔꯣꯏ ꯅꯨꯡꯉꯥꯏꯕꯒꯤ ꯇꯤꯟꯅꯕꯅꯦꯅ
ꯎꯝ
ꯑꯗꯨꯒ ꯑꯃꯗꯣ ꯅꯪꯅ ꯌꯥꯝ ꯐꯥꯒꯤ ꯇꯥꯎꯕ ꯅꯨꯄꯥꯗꯣ ꯑꯩꯉꯣꯟꯗ
ꯎꯝ
ꯅꯪꯒꯤ ꯑꯦꯛꯁꯀꯤ ꯃꯕꯨꯡꯗꯣ
ꯎꯝ
ꯑꯗꯨꯁꯨ ꯍꯥꯏꯕꯅꯦ ꯑꯩꯈꯣꯏꯒꯤ ꯈꯨꯟꯗꯤ ꯑꯗꯨꯝ ꯇꯤꯅꯥꯕ ꯅꯨꯡꯉꯥꯏꯌꯦ ꯏꯆꯝꯁꯨ ꯆꯥꯝꯃꯦ ꯑꯗꯨꯒ ꯄꯨꯛꯁꯨ ꯀꯔꯤ ꯍꯥꯏꯁꯤꯔꯥ ꯑꯗꯨꯝ ꯆꯥꯎꯋꯦꯅꯀꯣ
ꯎꯝ
ꯍ ꯇꯥꯎ ꯔꯒ ꯍ
ꯅꯪꯗꯤ ꯑꯩꯈꯣꯏ ꯃꯃꯥꯡꯗꯒꯤ ꯍꯥꯏꯔꯛꯄ꯭ꯔꯥ
ꯑꯩꯁꯨ ꯑꯩꯈꯣꯏ ꯃꯃꯥꯡꯗ ꯍꯥꯏꯔꯛꯄ꯭ꯔꯥ ꯈꯪꯗꯦꯀꯣ ꯃꯤ ꯈꯔꯅꯗꯤ ꯑꯗꯨꯝ ꯃꯥꯏꯅ ꯍꯥꯏꯕꯗꯣ ꯇꯥꯕꯨꯗꯤ ꯇꯥꯈ꯭ꯔꯦ
ꯑꯗ ꯃꯥ ꯍꯧꯖꯤꯛ ꯇꯦꯛ ꯑꯅ ꯃꯥꯅ ꯍꯥꯏꯔꯛꯄꯁꯦ
ꯎꯝ
ꯑꯩꯒꯤ ꯅꯪꯒꯤ ꯐꯣꯇꯣ ꯊꯥꯔꯛꯑꯔꯒꯀꯣ ꯑꯠ ꯑꯇꯣꯞꯄ ꯅꯪ ꯅꯪꯒꯤ ꯃꯥꯡꯗ ꯎꯕꯅꯦ ꯐꯖꯥꯅ ꯄ꯭ꯔꯊꯅꯥ ꯇꯥꯎꯔꯒ ꯇꯨꯝꯃꯣ ꯍꯥꯌꯦ
ꯉꯣꯟꯗꯗꯤ ꯀꯃꯥꯏꯟ ꯊꯥꯔꯛꯄ꯭ꯔꯥ
ꯗꯨꯏ ꯅꯨꯄꯥꯗꯣ
ꯍꯣꯏ
ꯀꯣꯜ ꯑꯩ ꯀꯣꯜ ꯇꯥꯎꯗꯦ ꯀꯣꯜꯕꯦꯛꯁ ꯇꯥꯎꯗꯦ ꯇꯦꯛꯁ ꯇꯧꯔꯛꯑꯦ ꯇꯦꯛꯁꯨ ꯔꯤꯄꯥꯂꯏ ꯄꯤꯗꯦ
ꯑ ꯑꯗꯨꯅ ꯑꯩꯅ ꯐꯥꯒꯤꯇꯪ ꯇꯥꯎꯔꯒ ꯍꯥꯏꯈ꯭ꯔꯕꯅꯤ
ꯌꯩꯅ ꯑꯗꯨꯃꯥꯏꯅ ꯍꯥꯏꯌꯦ ꯍꯥꯏꯕ꯭ꯔꯣ ꯅꯪꯕꯨ ꯈꯨꯝꯕ ꯇꯣꯛꯈ꯭ꯔꯅꯦꯅ
ꯃꯥ ꯀꯔꯤ ꯍꯥꯏꯕ꯭ꯔꯥ
ꯅꯪꯅ ꯍꯥꯏꯔꯛꯑꯣ ꯍꯥꯏꯕꯅꯤꯗ ꯌꯥꯝ ꯄꯣꯡꯈ꯭ꯔꯦ
ꯍꯥꯏꯕꯤꯗꯤ
ꯅꯣꯏ ꯑꯅꯤ ꯇꯦꯛꯁ ꯇꯧꯔꯛꯏꯅ ꯑꯗꯣ ꯑꯩꯗꯤ ꯃꯥꯒꯤ ꯋꯥ ꯑꯨꯝꯃꯣꯏꯕ
ꯑꯩꯁꯨ ꯈꯨꯝꯗꯦ
ꯑꯩ ꯀꯣꯜ ꯇꯧꯕ ꯃꯇꯝꯗ ꯃꯥ ꯄꯥꯏꯁꯨ ꯄꯥꯏꯗꯅ
ꯅꯣꯏꯅꯤ ꯆꯞ ꯃꯥꯟꯅꯩ
ꯈꯪꯗꯦ ꯑꯩꯒꯤ ꯅꯠꯇꯕ ꯊꯕꯥꯛ ꯂꯩꯥꯕꯒꯤ ꯑꯣꯏꯔꯝꯅꯤ ꯃꯤꯁꯨ
ꯑꯣꯏ ꯑꯗꯨ ꯑꯗꯨ ꯀꯥꯟ ꯑꯗꯨ ꯃ ꯇꯥꯝꯗ ꯃꯥꯒꯤ ꯃꯃꯥꯟꯅꯕꯒ ꯀꯣ ꯆꯠ ꯅꯪ ꯀꯣꯜ ꯇꯧꯔꯛꯄ ꯃꯇꯝꯗꯣ ꯌꯨꯝꯗ ꯂꯩꯌꯦ ꯃꯥꯒꯤ ꯃꯃꯥꯟꯅꯕꯒ ꯂꯥꯏꯌꯦ ꯁ ꯋꯥꯔꯤꯒ ꯁꯥꯟꯅꯥꯌꯦ ꯆꯥꯛ ꯗꯨꯝ ꯊꯦꯡꯅ ꯆꯥꯏ ꯑꯗꯨꯏꯒꯤꯅꯤ ꯍꯥꯏꯔꯛꯑꯦ
ꯑꯣ
ꯗꯨ ꯆꯥꯕ ꯂꯣꯏꯔꯒ ꯋꯥꯛꯀꯤꯡ ꯑꯃꯨꯛ ꯆꯠꯂꯦ ꯍꯥꯏꯌꯦ ꯑꯗꯨꯒ ꯑꯩꯅ ꯅꯨꯄꯤꯒ ꯆꯠꯄꯗꯣ ꯎꯕꯒꯤ ꯃꯥꯅ ꯀꯣꯜ ꯇꯧꯔꯛꯄꯅꯦꯅ ꯍꯥꯏꯔꯛꯑꯦꯅ ꯑꯩꯅ ꯃꯉꯣꯟꯗ ꯍꯥꯏꯕ
ꯎꯝ
ꯑꯗꯨꯒ ꯃꯥꯁꯦ ꯑꯦꯖ꯭ꯕ ꯐꯥꯒꯤ ꯃꯥꯟꯗꯕ ꯃꯥꯜꯂꯦ ꯑꯩꯅ ꯉꯥꯡꯕꯗꯣ ꯃꯥꯅ ꯑ ꯅꯨꯄꯥꯅꯤ ꯅꯨꯄꯤꯒꯤ ꯎ ꯎꯕ ꯃꯥꯜꯂꯦ ꯃꯥꯁꯦ ꯅ ꯁꯨꯃꯥꯏꯅꯀꯣ
ꯑꯣ
ꯗꯣ ꯅꯨꯄꯥꯁꯨ ꯊꯕꯥꯛ ꯂꯩꯇꯕꯅꯦ
ꯎꯝ
ꯑꯦꯛꯖꯥꯝꯕꯨꯗꯤ ꯑꯁ ꯃꯥꯁꯨ ꯅꯨꯡꯁꯤꯕꯅꯦ ꯍꯟꯗꯛꯒꯤ ꯗꯤꯌꯦ ꯒꯤꯁꯨ ꯃꯥꯁꯨ ꯇꯥꯝ ꯎꯝ ꯀꯔꯤ ꯍꯥꯏꯁꯤꯔꯥ ꯍꯣꯐ ꯂꯩꯕꯅꯦꯕ ꯊꯣꯛꯀꯅꯤꯅ
ꯑꯣꯏ ꯍꯣ
ꯅꯍꯥꯟꯁꯨ ꯍꯥꯟꯅꯗꯤ ꯊꯣꯛꯄ ꯃꯥꯜꯂꯦ ꯑꯗꯨ ꯃꯦꯔꯤꯠ ꯂꯤꯁꯇ ꯊꯣꯛꯇꯕ ꯍꯟꯗꯛꯁꯨ
ꯎꯝ ꯑꯣ ꯍꯥꯏꯔꯛꯑꯦ ꯑꯩꯉꯣꯟꯗꯁꯨ ꯍꯥꯏꯔꯛꯑꯦ
ꯎꯝ
ꯇꯧꯏꯅ ꯃꯥꯁꯨ ꯂꯥꯏꯔꯤꯛ ꯈꯔ ꯄꯥ ꯃꯥꯜꯂꯦ ꯀꯣ
ꯎꯝ ꯑꯦꯛꯖꯥꯝ ꯊꯥꯅꯤꯡꯕꯅꯤꯅꯀꯣ ꯋꯥꯛꯀꯤꯡꯁꯦ ꯑꯗꯨꯝ ꯅꯨꯡꯇꯤꯒꯤ ꯆꯠ ꯅꯦ ꯈꯨꯃꯟꯂꯝꯄꯥꯛꯇ
ꯃꯥꯒꯤ ꯀꯔꯤ ꯍꯥꯏꯁꯤꯔꯥ ꯑꯣꯏ ꯑꯗꯨꯝ ꯐꯥꯒꯤ ꯇꯧꯋꯦ ꯗꯣꯏꯁꯨ ꯂꯦꯔꯤꯛꯀꯤ ꯃꯇꯥꯡꯗ ꯊꯧꯌꯣꯏꯗꯦꯀꯣ ꯗꯣ ꯈꯔ ꯈꯔ ꯍ ꯍꯪ ꯃꯥꯁꯦ ꯈꯪꯅꯤꯡꯕꯀꯣ ꯑꯣ ꯑꯩꯁꯨ ꯁꯨꯃꯥꯏꯅ ꯇꯥꯎ ꯇꯥꯎꯋꯦ ꯇꯥꯎꯋꯦꯗꯅ ꯅ ꯑꯩꯉꯣꯟꯗ ꯍꯥꯏꯔꯛ ꯄ ꯍꯣꯏ ꯇꯥꯎꯋꯦꯅ ꯑꯗꯨꯒ ꯃꯥꯅ ꯑꯗꯨꯝ ꯀꯣꯏꯁꯟ ꯈꯔ ꯍꯪꯉꯛꯑꯦ ꯑꯗꯨ ꯇꯥꯎꯋꯦ ꯇꯥꯎꯋꯦ ꯀꯔꯤꯔ ꯀꯔꯤꯔꯅ ꯂꯥꯏꯔꯤꯛꯀꯤ ꯃ ꯈꯔ ꯊꯋꯥꯏ ꯂꯩꯕ ꯃꯥꯜꯂꯤꯅꯦ ꯈꯟꯕ
ꯄꯥꯅꯤꯡꯗꯕꯩꯅꯦ ꯑꯗꯨ ꯑꯣꯏꯔꯁꯨ ꯑꯦꯛꯖꯥꯝꯗꯣ ꯄꯥꯝꯕꯅꯤꯅ
ꯑꯣꯏ ꯗ꯭ꯌꯨꯇꯤꯒꯤ ꯊꯥꯔꯣ ꯃꯊꯪꯒꯤ ꯆꯍꯤꯗ ꯀꯣꯏꯁꯟ ꯍꯣꯡꯉꯅꯤꯅ ꯑꯩꯅ ꯃꯉꯣꯟꯗ ꯍꯥꯏꯈ꯭ꯔꯕꯅꯤ
ꯊꯥꯅꯤꯡꯗꯦ ꯍꯥꯏꯌꯦ ꯃꯥꯅꯅꯦ
ꯊꯥꯒꯅꯤ ꯍꯥꯏꯌꯦ
ꯅꯍꯥꯟꯗ ꯃꯥ ꯖꯤꯗꯤꯒꯤꯁꯨ ꯊꯣꯛꯄ ꯃꯥꯜꯂꯦ ꯃꯦꯔꯤꯠ ꯂꯤꯁꯇ ꯊꯣꯛꯇꯕꯒꯤꯔꯥ ꯈꯪꯗꯦ
ꯑꯥ ꯃꯦꯔꯤꯠ ꯂꯤꯁ ꯊꯣꯛꯇꯕꯒꯤ ꯄꯥꯝꯗꯕꯒꯤ ꯍꯣꯏ ꯄꯥꯝꯗꯕꯒꯤ ꯊꯥ ꯊꯥꯗꯦ ꯍꯥꯏꯌꯦ ꯑꯁꯤꯒꯤ ꯆꯍꯤꯒꯤ ꯀꯣꯏꯁꯟ ꯈꯔ ꯇꯥꯡꯉꯦ ꯍꯥꯏꯌꯦ ꯑꯗꯨꯒ ꯃꯊꯥꯡꯒꯤꯗꯤ ꯈꯔ ꯍꯣꯡꯉꯅꯤ ꯑꯗꯨꯒꯤ
ꯎꯝ
ꯄꯦꯁꯟ ꯇꯥꯡꯉꯤ ꯇꯥꯡꯉꯤ ꯅ ꯃꯤ ꯃꯌꯥꯝꯅ ꯍꯥꯏꯔꯛꯑꯦ
ꯑꯩꯒꯤꯗꯤ ꯌꯥꯝ ꯇꯥꯡꯉꯦꯗ ꯂꯥꯏꯔꯤꯛꯁꯨ ꯄꯥꯗꯕꯒꯤꯔꯥ ꯈꯪꯗꯦ ꯔꯤꯖꯅꯤꯡꯒꯨꯝꯕꯗꯨꯁꯨ ꯌꯥꯝ ꯇꯥꯡꯉꯦ ꯑꯩꯒꯤꯗꯤ
ꯎꯝ
ꯈꯣꯏꯗꯤ ꯀꯔꯤ ꯍꯥꯏꯁꯤꯔꯥ ꯔꯤꯖꯅꯤꯡꯒꯤꯗꯨꯁꯨ ꯈꯪꯗꯦꯅ ꯁꯣꯠꯄ ꯃꯑꯣꯡꯗꯣ
ꯎꯝ
ꯖꯤꯛꯀꯦꯗꯤꯀꯣ ꯌꯥꯝ ꯇꯥꯡꯉꯦ ꯑꯩꯒꯤꯗꯤ
ꯎꯝ
ꯂꯣꯏ ꯇꯥꯡꯉꯤꯗ ꯑꯗꯨ ꯑꯣꯏꯔꯁꯨ ꯑꯅꯥꯎ ꯑꯅꯥꯎꯕ ꯑꯗꯨꯝ ꯍꯥꯡꯕꯅꯤꯅ
ꯎꯝ ꯑꯦꯛꯖꯥꯝ ꯃꯌꯥꯝꯁꯦ ꯂꯨꯕ ꯈꯛꯇ
ꯌꯥꯝ ꯃꯣꯠꯈ꯭ꯔꯦ ꯑꯩꯒꯤ ꯐꯥꯏꯇꯤꯟ ꯈꯣꯏꯁꯦ
ꯎꯝ
ꯎꯪ ꯒꯔ꯭ꯨꯞ ꯍꯥꯞꯄꯦ ꯑꯗꯨ ꯑꯣꯔꯁꯨꯨ ꯀꯔꯤꯔ ꯅꯍꯥꯟꯗꯣ ꯍꯣꯏ ꯁꯤ ꯐꯖꯅꯥ ꯁꯦꯡꯗꯕꯒꯤꯅꯦ ꯈꯪꯉꯦ
ꯈꯪꯗ꯭ꯔꯦ ꯇꯧꯔꯤꯕ ꯃꯌꯥꯝꯁꯤꯕꯨ
ꯑꯩꯈꯣꯏꯒꯤ ꯑꯃꯣꯠꯇꯄ ꯃꯥꯜꯂꯦ
ꯎꯝ
ꯁꯤ ꯆꯥꯎꯕ ꯅꯨꯄꯥꯗꯨꯅ ꯑꯩꯅ ꯀꯣꯜ ꯇꯧꯁꯤꯔꯥ ꯍꯥꯏꯔꯒ ꯃꯥꯒꯤ ꯏꯟꯇꯔꯅꯦꯠ ꯌꯥꯗꯦ ꯍꯥꯏꯌꯦ ꯁꯥꯎꯕꯤꯔꯤꯅꯨ ꯍꯥꯏꯌꯦ ꯑꯩꯁꯨ ꯌꯥꯝ ꯋꯥꯔꯤ ꯁꯥꯟꯅꯅꯤꯡꯉꯦ ꯍꯥꯏꯌꯦ ꯑꯗꯣ ꯍꯌꯦꯡ ꯑꯃꯨꯛ ꯇꯧꯔꯁꯦ ꯆꯥꯎꯕ ꯅꯨꯄꯥꯗꯣ ꯂꯩꯂꯣꯡꯒꯤ ꯅꯨꯄꯥꯗꯣ
ꯑꯣ ꯑꯣ ꯑꯣ ꯑꯣ
ꯃꯤ ꯌꯥꯝ ꯄꯥꯝꯅꯕ ꯅꯨꯄꯥꯗꯣ
ꯍꯣꯏ ꯍꯣꯏ ꯍꯣꯏ ꯑꯩꯉꯣꯟꯗꯁꯨ ꯇꯧꯔꯛꯑꯣ ꯍꯥꯏꯌꯣ
ꯎꯝ ꯍꯥꯏꯕꯤꯒꯦ
ꯍꯣꯏ ꯍꯣꯏ ꯃꯥꯅ ꯇꯧꯅꯤꯡꯗ꯭ꯔꯗꯤ ꯑꯗꯨꯝ ꯇꯣꯛꯑꯣꯀꯣ ꯑꯩꯁꯨ ꯈꯪꯅ ꯌꯥꯝ ꯈꯟꯅ ꯗꯨꯗꯤ ꯑꯩꯁꯨ ꯇꯧꯅꯤꯡꯗꯦ ꯌꯥꯔꯦ ꯍꯥꯏ ꯍꯥꯏ ꯍꯥꯏꯔ꯭ꯛꯇ꯭ꯔꯁꯨ ꯌꯥꯔꯦ
ꯎꯝ ꯀꯔꯤꯒꯤ
ꯑꯁ ꯃꯤ ꯈꯟꯅꯗ꯭ꯔꯗꯤ ꯄꯥꯛꯅ ꯋꯥꯔꯤ ꯁꯥꯅꯤꯡ
ꯋꯥ ꯒ ꯉꯥꯡꯕ ꯍꯥꯎꯔꯦ ꯅꯣꯏꯁꯦ
ꯎꯝ ꯑꯗꯨꯗꯅꯦ
ꯈꯪꯅꯦ ꯅꯣꯏꯁꯦ ꯒ꯭ꯌꯥꯟ ꯇꯥꯗꯕꯒꯨꯝ ꯇꯥꯎꯋꯦ ꯒ꯭ꯟ ꯇꯥꯔꯒ ꯈꯪꯕ ꯌꯥꯕꯅꯤ ꯍꯥꯏꯕꯅꯤꯗ
ꯃꯥꯗꯤ ꯊꯂꯗ
ꯑꯣꯝ ꯑꯦ ꯇꯋ ꯥ
ꯑꯩ ꯑꯃꯨꯛ ꯃꯥꯏ ꯊꯤꯗ꯭ꯔꯗꯤ ꯌꯥꯔꯦ ꯑꯁ ꯍꯥꯏꯅꯤꯡꯕ ꯌꯥꯝ ꯂꯩꯔꯤꯌꯦ ꯍꯧꯖꯤꯛꯐꯥꯎ ꯏꯗ꯭ꯔꯗꯤ ꯑꯃꯨꯛ